ꯑꯣ ꯑ ꯀꯩꯇꯧ ꯔꯤꯅꯣ ꯅꯪꯕꯣ
ꯑ ꯀꯩꯁꯨ ꯇꯧꯗꯦ ꯁꯨꯝ ꯂꯩꯔꯝꯕꯅꯦ ꯅꯪꯗꯤ
ꯑꯦ ꯑꯩꯁꯨ ꯐ ꯑꯩꯁꯨ ꯁꯨꯛ ꯂꯩꯔꯝꯃꯤꯅꯦ ꯐꯣꯟ ꯌꯦꯉꯒꯥ ꯑꯗꯣ ꯀꯟꯗꯤꯁꯟꯁꯤꯕꯨ ꯅꯨꯡꯉꯥꯏꯔꯤꯕꯣ ꯑꯧ ꯑꯩꯗꯤ
ꯀꯟꯗꯤꯁꯟꯖꯤ ꯍꯧꯖꯤꯛ ꯍꯧꯖꯤꯛ ꯑꯦ ꯑꯩꯗꯤ ꯌꯥꯗ꯭ꯔꯦꯀꯣ ꯐꯤꯕꯝꯁꯦ ꯍꯧꯖꯤꯛ ꯍꯧꯖꯤꯀꯤ ꯀꯟꯗꯤꯁꯟꯁꯦ ꯌꯥꯝꯅ ꯁꯥꯊꯤꯕ ꯀꯟꯗꯤꯁꯟ ꯑꯃ ꯂꯩꯔꯦ
ꯀꯃꯥꯏꯅ ꯁꯥꯊꯤꯔꯤꯅꯣ ꯍꯥꯏꯁꯤꯕꫭ
ꯐꯝꯃꯦ ꯐꯝꯐꯝ ꯈꯪꯗ ꯆꯠꯂꯦ ꯆꯠꯐꯝ ꯈꯪꯗ ꯇꯨꯝꯃꯦ ꯇꯨꯝꯐꯝ ꯈꯪꯗ ꯑꯗꯨ ꯇꯧ ꯂꯩꯔꯦ
ꯑꯣ ꯆꯠꯂꯦ ꯆꯠꯄ ꯈꯪꯗ꯭ꯔꯦꯕꯀꯣ ꯑꯗꯨꯗꯤ ꯅꯪ ꯍꯧꯖꯤꯛ ꯂꯩꯔꯝꯗꯣꯏꯁꯦ ꯀꯃꯥꯏ ꯂꯩꯔꯝꯒꯅꯤ ꯑꯅ ꯈꯜꯂꯤꯕꯅꯦ ꯀꯥꯃꯥꯏ ꯂꯩꯔꯝꯒꯅꯤ
ꯈꯥꯟꯂꯒ ꯑꯝꯇꯪ ꯌꯦꯡ ꯑꯃꯨꯛ ꯀꯃꯥꯏꯅ ꯂꯩꯔꯝꯗꯣ ꯃꯟꯒꯦ
ꯑꯗꯨꯅꯦ ꯅꯪ ꯆꯠ ꯆꯠꯇ꯭ꯔꯦꯕꯀꯣ ꯆꯠꯄꯝ ꯈꯪꯗ꯭ꯔꯕꯅꯤꯅ ꯑꯗꯨꯃꯥꯏꯅ ꯄꯥꯏꯈ꯭ꯔꯦꯕ ꯅꯪ ꯈꫭꯡꯗꫭ ꯅꯪ ꯈꯨꯠ ꯀꯗꯥꯏꯕꯨ ꯁꯥꯡꯉꯦ ꯅꯪꯒꯦ
ꯑꯩꯈꯣꯏꯒꯤ ꯇꫭꯡ ꯁꯥꯡꯅ ꯄꯥꯏꯕ
ꯎꯝ ꯄꯥꯏꯗꯦ ꯄꯥꯏꯗꯦ ꯑꯩꯈꯣꯏꯅꯤ ꯃꯤꯑꯣꯏꯕꯅꯤꯅ ꯄꯥꯏꯕ ꯌꯥꯗꯦꯌꯦ
ꯑ ꯄꯥꯏꯕꯥ ꯍꯥꯏ ꯈꯪꯗꯕ꯭ꯔꯥ ꯃꯥꯜꯂꯦ
ꯎꯝ ꯅꯪꯒꯤ ꯄꯥꯋꯔꯔ ꯄꯥꯏꯕ꯭ꯔ ꯍꯥꯏꯖꯦ
ꯑꯩꯗꯤ ꯄꯥꯏꯑꯦ ꯑꯗꯨꯅ ꯍꯧꯖꯤꯛ ꯍꯧꯖꯤꯛ ꯅꯪ ꯑꯩ ꯀꯃꯥꯏꯅ ꯂꯩ ꯈꯪꯗ ꯋꯥꯅꯤ
ꯀꯃꯥꯏꯅ ꯂꯩꯔꯤꯅꯣ ꯍꯥꯏꯐꯦꯠ ꯍꯥꯏꯔꯛꯎꯗꯥꯅ
ꯎꯝ ꯃꯀꯥ ꯂꯝꯅ ꯈꯣꯡꯒꯁꯦ ꯊꯥꯡꯒꯠꯂꯒꯀꯣ ꯑꯔꯝ ꯁꯦꯗꯅꯦ ꯑꯩꯅ ꯑꯇꯤꯌꯥ ꯃꯥꯂꯪꯒꯤ ꯃꯔꯛꯇ ꯍꯤꯞꯄꯒ ꯂꯩꯔꯤꯕꯁꯤ ꯐꯥꯃꯨꯡ ꯗ ꯅꯠꯇꯦꯉꯦ ꯍꯤꯞꯄꯤꯕꯁꯦ
ꯑꯣ ꯑꯇꯤꯌꯥꯗ ꯍꯦꯄꯤꯅꯦꯕ
ꯑꯝ ꯑꯗꯣ ꯁꯣꯝꯒꯤ ꯁꯥꯏꯠꯇꯒꯤꯀꯣ ꯎꯝ ꯅꯨꯡꯗꯥꯡꯁꯦ ꯀꯃꯥꯏꯅ ꯇꯧꯏꯤ ꯍꯥꯏꯕꯒꯤ
ꯇꯨꯡꯖꯥꯡ
ꯇꫭꯡꯁꯥꯡ ꯍꯥꯏꯗꯦꯀꯣ ꯅꯪ ꯑꯩ ꯇꯣꯡꯁꯥꯡ ꯄꯟꯗꯝꯅꯤ ꯇꯣꯡꯁꯥꯡ ꯇꯥꯔ ꯃꯥꯜꯂꯦꯀꫭ ꯅꯨꯡꯗꯥꯡ ꯍꯥꯏꯒꯅꯤꯀꯣ
ꯅꯨꯃꯤ ꯅꯨꯃꯤꯗꯥꯡ ꯍꯥꯏꯕ ꯅꯠꯇ꯭ꯔꯣ
ꯍꯣ ꯍꯣ
ꯅꯨꯃꯤꯗꯥꯡꯁꯦ ꯍꯧꯖꯤꯛ ꯍꯧꯖꯤꯛꯀꯤ ꯑꯣꯏꯅꯗꯤ ꯌꯥꯝꯅ ꯁꯥꯏꯌꯦ ꯇꯧꯕꯃ ꯈꯪꯗꯦ ꯐꯦꯟ ꯊꯥꯔꯦ ꯑꯥ ꯅꯨꯡꯁꯤꯠ ꯑꯁꯥꯕ ꯁꯤꯠꯂꯕꯅꯤꯅ ꯀꯣꯑꯣꯝ ꯆꯥꯛꯅꯕ ꯑꯗꯨꯃꯥꯏꯅ ꯇꯧꯋꯦ
ꯑꯣ ꯎ ꯅꯨꯡꯁꯤꯠ ꯑꯁꯥꯕ ꯁꯤꯠꯂꯦꯕꯀꯣ ꯑꯥ ꯁꯣꯝꯁꯦ ꯀꯔꯝꯕ ꯀꯟꯇ꯭ꯔꯤꯗ ꯂꯩꯕꯤꯕ ꯆꯥꯅꯣ
ꯎꯝ ꯑꯩꯁꯦ ꯑꯟꯃꯣꯟ ꯀꯟꯇ꯭ꯔꯤ ꯍꯥꯏꯇꯥꯔꯦꯅꯦ
ꯑ ꯅꯨꯡꯁꯤꯠ ꯑꯁꯥꯕ ꯁꯤꯠꯄ ꯀꯟꯇ꯭ꯔꯤꯁꯤꯗꯤ ꯑꯃ ꯐꯧ ꯇꯥꯖꯗ꯭ꯔꯤꯀꯣ ꯑꯩꯁꯦ
ꯀꯩ ꯍꯥꯏꯕꯥ
ꯅꯨꯡꯁꯤꯠ ꯑꯁꯥꯕꯨ ꯁꯤꯠꯕ ꯀꯟꯗ꯭ꯔꯤꯁꯦ ꯑꯩ ꯇꯥꯗ꯭ꯔꯤꯗꯒꯣ ꯑꯁꯣꯝꯗꯒꯤ ꯑꯍꯥꯟꯕꯅꯦ ꯈꯣꯏ ꯇꯥꯖꯩꯁꯦ
ꯃꯅꯤꯄꯨꯔ ꯏꯝꯐꯥꯜ ꯏꯝꯐꯥꯜꯗꯒ ꯇꯧꯗꯕ꯭ꯔꯣ
ꯇꯥꯗꯤꯌꯦ
ꯑꯗꯨꯗꯤ ꯅꯪꯁꯦ ꯑꯇꯣꯞꯄ ꯑꯦꯂꯦꯟ ꯍꯥꯗꯤ ꯑꯅꯦꯟ ꯀꯟꯇ꯭ꯔꯤ ꯅꯠꯇ꯭ꯔꯒꯅ ꯑꯅꯦꯟ ꯄ꯭ꯂꯥꯅꯦꯠꯇꯒꯤ ꯂꯥꯛꯄꯗꯨ ꯑꯣꯏꯗꯣꯏꯅꯦꯕꯀꯣ
ꯑ ꯅꯠꯇꯦꯅꯦ ꯑꯩꯗꯤ ꯅꯪ ꯈꯪꯗ꯭ꯔ ꯃꯥꯜꯂꯦ ꯑꯩꯗꯤ ꯌꯥꯝꯅ ꯐꯥꯎꯕ ꯃꯐꯝ ꯑꯃꯗꯒꯤ ꯂꯥꯛꯄꯅꯦ ꯑꯗꯨꯅ ꯁꯤꯒꯨꯝꯕ ꯀꯣ ꯑꯁꯥꯕ ꯅꯨꯡꯁꯤꯠꯁꯤ ꯈꯛ ꯐꯪꯉꯦ ꯍꯥꯏꯕꯁꯦ ꯇꯥꯗꯦꯕꯀꯣ ꯅꯪꯁꯨ ꯐꯪꯗꯦꯕꯀꯣ
ꯑꯣ ꯑꯌꯤꯡꯕ ꯅꯨꯡꯁꯤꯠꯇꯤ ꯐꯪꯉꯦ ꯇꯥꯕ꯭ꯔꯥ ꯑꯗꯨꯗꯤ
ꯑꯥ ꯑꯥ ꯑꯌꯤꯡꯕ ꯅꯨꯡꯁꯤꯠꯇꯣ ꯑꯁ ꯌꯥꯝꯅ ꯀꯨꯜ ꯑꯦꯟ ꯀꯥꯝ ꯑꯣꯏꯕꯒꯨꯝꯗꯣ ꯑꯗꯨꯝ ꯃꯐꯝꯗꯩ ꯂꯥꯛꯄꯅꯤ ꯍꯥꯏ ꯇꯥꯏꯌꯦ ꯑꯩꯁꯦ
ꯑꯣ ꯑꯗꯨꯅꯅꯦ ꯅꯪꯅ ꯑꯁꯥꯕ ꯅꯨꯡꯁꯤꯠ ꯈꯪꯗ꯭ꯔꯤꯗꯣ ꯑꯗꯨ ꯁꯥꯎꯔꯨꯕ ꯌꯥꯕ ꯅꯠꯇꯦ
ꯑꯗꯣ ꯍꯥꯏꯔꯣꯁꯤ ꯁꯣꯝꯒꯤ ꯑꯋꯥ ꯅꯨꯡꯉꯥ ꯔꯣ ꯅꯨꯡꯗꯥꯡꯒꯤ
ꯎꯝ ꯑꯋꯥ ꯅꯨꯡꯉꯥꯏꯖꯦ ꯍꯥꯏꯔꯒꯗꯤ ꯁꯥꯕꯅꯤꯅ ꯀꯩꯁꯨ ꯇꯨꯝꯕ ꯌꯥꯔꯔꯣꯏ
ꯑꯥ
ꯑꯣꯝ ꯆꯥꯛꯅꯔꯅꯤ ꯏꯁꯤꯡ ꯑꯏꯪꯕ ꯍꯥꯏꯗꯤ ꯑꯦꯁꯤꯒꯨꯝꯕ ꯑꯃꯒ ꯇꯨꯝꯃꯒꯗꯤ ꯈꯔ ꯐꯅꯤꯅ ꯈꯜꯂꯦꯕꯀꯣ ꯁꯨꯝ ꯑꯩꯒꯤ ꯑꯣꯄꯤꯅꯤꯌꯟꯗ
ꯑꯥ ꯂꯩꯌꯦ ꯑꯣꯄꯤꯅꯤꯌꯟꯁꯦ
ꯍꯣꯏ ꯑꯗꯨꯅ ꯈꯔ ꯐꯒꯗꯕ ꯃꯥꯜꯂꯦ ꯈꯔ ꯏꯪꯉꯒ ꯌꯥꯝꯅꯁꯨ ꯏꯪꯗ꯭ꯔꯁꯨ ꯂꯤꯔꯤ ꯂꯤꯔꯤ ꯈꯔ ꯑꯗꯨꯝ ꯏꯪꯉꯒ ꯇꯨꯝꯕꯗꯨ ꯅꯨꯡꯉꯥꯏꯕꯗꯣ
ꯑꯥ ꯑꯥ ꯌꯥꯝ ꯅꯨꯉꯥꯏꯕꯤꯗꯣ
ꯗꯨ ꯑꯗꯨ ꯍꯣꯏ ꯍꯣꯏ ꯑꯗꯨꯗꯣ ꯄꯥꯝꯃꯦ ꯑꯗꯨ ꯍꯨꯖꯤꯛ ꯍꯨꯖꯤꯛ ꯀꯟꯗꯤꯁꯟꯁꯤꯒꯤ ꯃꯇꯨꯡ ꯏꯟꯅꯗꯤ ꯀꯩꯁꯨ ꯌꯥꯔꯔꯣꯏꯀꯣ ꯍꯨꯖꯤꯛ ꯏꯪꯍꯟꯒꯦ ꯍꯥꯏꯔ ꯒꯔꯤ ꯑꯥ ꯕꯥꯠꯔꯣ ꯕꯥꯠꯔꯨꯝꯒꯨꯝꯕ ꯃꯄꯥꯟꯒꯨꯝꯕ ꯇꯨꯝꯕꯅ ꯐꯒꯗꯕ ꯃꯥꯜꯂꯦꯕ
ꯑ ꯑꯗꯨ ꯅꯪꯒꯤ ꯋꯥꯏꯗꯩ ꯐꯕ ꯀꯟꯗꯤꯁꯟ ꯀꯣ ꯇꯨꯝꯕꯗ ꯐꯒꯗꯝꯃꯥ ꯍꯥꯏꯕꯤꯒꯦꯕ ꯑꯩꯅ ꯅꯪꯗꯤ ꯑꯗꯨꯒꯨꯝꯕ ꯀꯟꯇ꯭ꯔꯤ ꯑꯝꯗꯁꯨ ꯂꯩꯔꯦ ꯍꯥꯏꯔꯃꯤꯅꯅꯦ ꯈꯪꯕ꯭ꯔꯥ ꯑꯁꯨꯃꯥꯏ ꯇꯧꯔ ꯅꯣꯏ ꯇꯦꯔꯦꯁꯀꯥ ꯂꯩꯖꯕꯔ ꯅꯣꯢꯒꯤ
ꯎꯝ ꯍꯣꯢ ꯇꯦꯔꯦꯁ ꯂꯩꯌꯦ
ꯇꯦꯔꯤꯦꯁꯀ ꯂꯩꯖꯩꯕꯗꯣ ꯇꯦꯔꯤꯦꯁꯀ ꯁꯥꯏꯟ ꯑꯁꯨꯃꯥꯏ ꯇꯧꯔ ꯑ ꯇꯞꯄ ꯈꯪꯕꯔꯥ ꯇꯞꯄ ꯏꯁꯤꯡꯗꯣ ꯇꯪꯈꯥꯏꯗ ꯇꯤꯡꯉꯣ ꯑꯗꯨ ꯅꯪꯒ ꯃꯤꯗꯣ ꯏꯆꯥꯎ ꯆꯥꯎꯗꯕꯅꯤꯅꯀꯣ ꯑꯩꯅꯁꯨ ꯈꯟꯕꯗ ꯑꯗꯨꯅ ꯇꯞꯇꯨ ꯂꯤꯁꯤꯡ ꯇꯪꯉꯥꯏꯗ ꯇꯤꯡ ꯇꯤꯡꯉꯒ ꯇꯨꯝꯃꯣ ꯑꯗꯨꯝ ꯅꯪ ꯑꯗꯨꯅ ꯐꯅꯤ ꯑꯀꯟ ꯃꯀꯥ ꯂꯥꯝꯅ ꯑꯔꯥꯝꯁꯦꯗ
ꯑꯥ ꯑꯥ ꯑꯗꯨꯗꯤ ꯂꯩꯍꯧꯋꯦ ꯑꯩꯒꯤ ꯐꯩꯖꯨꯞ ꯏꯟꯗꯗꯤ ꯇꯨꯝꯕ ꯍꯩꯅꯗꯤꯌꯦ
ꯑꯗꯨꯗꯤ ꯌꯥꯗꯤꯌꯦ ꯑꯁꯥꯕ ꯅꯨꯡꯁꯤꯠꯇꯣ ꯄꯣꯛꯑꯗꯤ ꯀꯃꯥꯏ ꯇꯧꯒꯅꯤ
ꯑꯗꯨꯅ ꯍꯣꯔꯦꯟ ꯑꯥ ꯀꯩꯅꯣ ꯇꯧꯔꯣꯀꯣ ꯇꯞ ꯇꯞ ꯇꯤꯡꯉꯣꯀꯣ
ꯍꯣꯏ ꯑꯩ ꯑꯗꯨ ꯌꯦꯡꯒꯦ ꯌꯥꯕ꯭ꯔꯥꯅ
ꯑ ꯋꯥꯔꯤ ꯑꯝꯇꯥ ꯂꯤꯔꯛꯑꯣꯗꯅ
ꯀꯩ ꯋꯥꯔꯤ ꯄꯥꯝꯒꯦ ꯍꯥꯏꯔꯣꯑꯣ ꯂꯤꯔꯛꯀꯦ ꯅꯪꯅ ꯍꯥꯏꯔꯛꯄ ꯋꯥꯔꯤꯗꯣ
ꯀꯩ ꯋꯥꯔꯤ ꯑ ꯅ ꯑꯩ ꯀꯩꯅꯣꯒꯤ ꯄꯥꯝꯃꯦ ꯎꯝ ꯑꯈꯣꯢꯒꯤ ꯀꯣ ꯐꯨꯡꯒꯥ ꯋꯥꯔꯤ ꯄꯥꯝꯃꯤ ꯑꯩꯁꯦ ꯐꯨꯡꯒꯥ ꯋꯥꯔꯤ ꯂꯤꯔꯛꯑꯣ
ꯐꯨꯡꯒꯥ ꯋꯥꯔꯤ ꯑ
ꯐꯨꯡꯒꯥ ꯋꯥꯔꯤꯁꯦ ꯑꯔꯤꯕꯩꯔꯣ ꯑꯅꯧꯕꯩꯔꯣ
ꯐꯨꯡꯒꯥ ꯋꯥꯔꯤꯁꯦ ꯍꯧꯖꯤꯛ ꯍꯧꯖꯤꯛꯀꯤ ꯌꯥꯝꯅ ꯏꯁ꯭ꯇꯥꯏꯂꯤꯁ ꯑꯣꯏꯕ ꯑꯩꯈꯣꯏꯒꯤ ꯀꯩꯅꯣꯅ ꯂꯤꯕꯗꯣ ꯈꯪꯉꯤꯗꯅ ꯕꯤꯀꯥꯁꯅ ꯂꯤꯕꯗꯣ ꯑꯗꯨ ꯂꯤꯔꯛꯑꯣ
ꯕꯀꯥꯁ
ꯕꯨꯠ ꯀꯃꯤꯒ ꯀꯣꯏꯅꯕꯒꯤ ꯕꯨꯠꯀꯤ ꯋꯥꯔꯤ ꯐꯨꯡꯒꯥꯒꯤꯗꯣ ꯑꯗ ꯌꯥꯝꯅ ꯅ꯭ꯨ ꯀꯣ ꯑꯩꯈꯣꯏꯒꯤꯀꯣ ꯌꯥꯝꯅ ꯇ꯭ꯔꯅꯤꯡ ꯅ꯭ꯌꯨ ꯇ꯭ꯔꯦꯟꯗꯤꯡꯅꯦ ꯍꯥꯏꯇꯥꯔꯦꯀꯣ ꯑꯗꯨ ꯑꯝ ꯇꯄꯤꯔꯛꯑꯣ
ꯑ ꯍꯣꯏ ꯍꯣꯏ ꯑꯩ ꯂꯩꯔꯛꯀꯦꯕꯀꯣ ꯕꯨꯠꯁꯤꯅ ꯑꯩꯈꯣꯏꯒꯤ ꯑ ꯍꯣꯏ ꯍꯣꯏ ꯋꯥꯔꯤ ꯑꯃ ꯂꯩꯔꯦ ꯋꯥꯔꯤꯖ ꯍꯥꯢꯔꯛꯑꯒꯦ ꯎꯝ ꯁꯨꯃꯥꯏꯅ ꯇꯧꯕ ꯅꯦ
ꯑꯥ
ꯕꯨꯠꯁꯤꯅ ꯔꯣꯁꯅꯤ ꯀꯧꯕ ꯅꯨꯄꯤ ꯑꯃ ꯂꯩꯌꯦꯕꯀꯣ ꯑꯗꯨꯒ ꯃꯤꯁꯤꯅ ꯃꯥꯂꯦꯁꯣꯔꯤ ꯀꯧꯕ ꯃꯤ ꯑꯃ ꯂꯩꯌꯦꯕ ꯃꯣꯏ ꯑꯅꯤꯁꯦ ꯔꯣꯁꯅꯤꯁꯤꯅꯅꯦ ꯁꯨꯃꯥꯏꯅ
ꯉꯥꯢꯈꫭ ꯉꯥꯢꯈꫭ ꯅꯪꯒꯤ ꯅꯪꯒꯤ ꯀꯩꯅꯣꯁꯦ ꯅꯪꯒꯤ ꯕꯨꯠ ꯋꯥꯔꯤꯁꯦ ꯈꯪꯕ꯭ꯔꯥ ꯑ ꯀꯩꯅꯣ ꯇꯧꯕ ꯃꯥꯜꯂꯦ ꯑꯩꯅ ꯈꯟꯕꯗ ꯑꯝꯐꯧꯁꯨ ꯇꯥꯗ꯭ꯔꯤꯀꯣ ꯇꯥꯁꯨꯨ ꯇꯥꯅꯤꯡꯗꯦꯀꯣ ꯑꯩꯅ ꯑꯗꯣ ꯍꯥꯏꯔꯛꯑꯣ ꯅꯪꯁꯦ ꯅꯪ
ꯇꯥꯔ ꯌꯦꯡꯉꯣꯅꯦ ꯑꯗꯨ ꯈꯪꯒꯅꯤ ꯑꯩꯅꯗ ꯂꯤꯗꯣꯔꯤꯁꯦ
ꯑꯪꯒꯤ ꯕꯨꯠꯇꯣ ꯇꯣꯛꯄꯤꯔꯣ ꯑꯩ ꯇꯥꯅꯤꯡꯗ꯭ꯔꯦꯀꯣ
ꯀꯕ ꯍꯖꯤꯛꯇ ꯅꯪꯅ ꯚꯨꯠꯀꯤ ꯋꯥꯔꯤ ꯇꯥꯅꯤꯉꯦ ꯍꯥꯏꯔꯒ ꯃꯤꯗꯣ ꯐꯖꯟꯅ ꯂꯤꯔꯒ ꯇꯥꯅꯤꯡꯗꯦꯕꯨ
ꯑꯩ ꯇꯥꯅꯤꯡꯗꯦꯀꯣ ꯌꯥꯝ ꯐꯖꯒꯗꯕ ꯑꯃꯁꯨ ꯈꯪꯉꯦ ꯅꯪ ꯂꯤꯔꯛꯀꯗꯕ ꯋꯥꯔꯤꯁꯦ ꯑꯩꯅ ꯑꯗꯨꯝ ꯃꯤꯡꯁꯦ ꯇꯥꯕꯗ ꯑꯗꯨꯝ ꯐꯖꯅꯤꯖꯦ ꯈꯪꯉꯦ
ꯂꯤꯕꯤꯔꯛꯑꯥ ꯅꯨꯀꯦ ꯑꯇꯣꯞꯄ ꯑꯃ ꯑꯣꯏꯅ ꯍꯥꯏ ꯍꯥꯏꯁꯦ ꯁꯥꯟꯅꯁꯦ
ꯎꯝ ꯑꯗꯨꯗꯤ ꯀꯩ ꯋꯥꯔꯤ ꯁꯥꯟꯅꯒꯅꯤ ꯍꯥꯏꯕ ꯀꯥꯟꯗ
ꯆꯥꯕꯉꯝꯒꯦ
ꯀꯔꯤ
ꯅꯪ ꯍꯩꯁꯦ ꯀꯌꯥꯝ ꯆꯥꯕ ꯉꯝꯒꯦ
ꯍꯩ
ꯑ ꯍꯩ
ꯑꯩꯁꯦ ꯈꯔꯒ ꯃꯌꯥꯝ ꯉꯝꯕꯗꯤ ꯑꯣꯏꯗꯦ ꯍꯥꯏꯗꯤ ꯌꯥꯝ ꯁꯪꯕ ꯄꯣꯠ ꯑꯣꯏꯔꯒꯗꯤ ꯊꯨꯅ ꯌꯥꯝ ꯀꯨꯟꯒꯜꯂꯤꯗꯅ ꯑꯃꯨꯟꯕ ꯑꯣꯏꯔꯕꯨꯗꯤ ꯈꯔ ꯉꯝꯃꯦ ꯑꯍꯥꯎꯕ ꯑꯣꯏꯔꯗꯤ ꯑꯃꯨꯛꯀ ꯍꯦꯟꯅ ꯉꯝꯃꯦꯀꯣ
ꯑꯣ ꯑꯗ ꯑꯍꯥꯎꯕ ꯅꯪ ꯍꯅ ꯉꯝꯃꯦꯕꯀꯣ ꯑꯗꯨꯗꯤ ꯑꯩꯅ ꯈꯟꯕꯗ ꯅꯪ ꯆꯦ ꯅꯪꯒꯤ ꯈꯌꯥꯥꯛꯁꯦ
ꯑꯥ
ꯑꯗꯨꯝ ꯁꯥꯡꯉꯝꯗꯧ ꯃꯥꯜꯂꯦ ꯑꯗꯨꯒ ꯈꯁꯨ ꯇꯧꯔꯝꯗꯧ ꯃꯥꯜꯂꯦꯀꯣ
ꯑ ꯑꯍꯥꯎꯕ ꯆꯥꯕꯗ ꯈꯌꯥ ꯁꯥꯡꯕꯁꯦ ꯀꯩ ꯆꯪꯗꯕ꯭ꯔꯥ ꯍꯥꯏꯅꯗꯤ ꯈꯜꯂꯦ ꯋꯥꯈꯜꯂꯣꯟꯗꯗꯤ ꯑꯗꯣ ꯑꯅꯧꯕ ꯑꯃ ꯁꯦꯝꯗꯣꯛꯄ ꯑꯣꯏꯔꯝꯅꯤꯀꯣ ꯊꯥꯖꯩꯌꯦ ꯑꯩꯅ ꯁꯨꯃꯥꯏꯅ ꯃꯤ ꯑꯃꯅ ꯍꯥꯏꯔꯛꯏꯁꯤꯅꯗꯤ ꯁꯣꯢ ꯑꯩꯅ ꯈꯪꯗ꯭ꯔꯤꯉꯩꯗ ꯑꯇꯣꯞꯄ ꯑꯅꯧꯕ ꯂꯩꯗꯅ ꯂꯣꯟ ꯁ ꯇꯧꯒ꯭ꯔꯦ ꯇꯧꯈ꯭ꯔꯦ ꯍꯥꯏꯕꯔꯥ ꯅꯠꯇ꯭ꯔꯒꯅ ꯑ ꯑꯅꯧꯕ ꯁꯥꯒꯠꯂꯦꯒ ꯍꯥꯏꯕ ꯑꯃ ꯂꯩ ꯑꯗꯨꯅ ꯑꯗꯨꯃꯥꯏꯅ ꯑꯣꯏꯔꯝꯒꯗꯕ ꯃꯥꯜꯂꯦ ꯑꯩ ꯋꯥꯈꯜꯂꯣꯟꯗꯣ ꯑꯣꯏꯗꯣꯏ ꯅꯠꯇ꯭ꯔꯣ
ꯑ ꯂꯣꯟꯁ ꯇꯧꯋꯦ ꯍꯟꯗꯛ ꯑꯅꯧꯕ ꯑꯍꯥꯎꯕ ꯃꯌꯥꯝ ꯆꯥꯕ ꯃꯤꯁꯦ ꯃꯈꯌꯥ ꯍꯦꯛꯇ ꯁꯥꯡꯗꯣꯔꯛꯑꯦ
ꯑꯣ ꯑꯣ ꯑꯣ ꯑꯗꯨꯅꯅꯦ ꯑꯩꯅ ꯈꯪꯍꯧꯗꯕꯩꯅ ꯑꯩꯅ ꯈꯪꯉꯝꯃꯅꯤ ꯍꯥꯏꯔ ꯍꯥꯏꯔꯛꯀꯗꯕ
ꯑꯗꯨꯅꯦ ꯑꯗꯨꯅꯦ ꯑꯗꯨ ꯅꯪ ꯇꯒꯤ ꯀꯩꯅꯣ ꯃꯁꯥ ꯐꯕ ꯃꯤꯀꯣ ꯍꯥꯏꯗꯤ
ꯑꯥ
ꯅꯪꯁꯦ ꯖꯤꯝꯒꯤ ꯃꯤ ꯒꯁꯦ ꯎꯖꯔꯕꯣ
ꯖꯤꯝꯒꯤ ꯃꯤꯁꯦ ꯎꯔꯦꯕꯀꯣ ꯑꯩꯒꯤ ꯃꯥꯡꯗꯁꯨ ꯍꯧꯖꯤꯛ ꯍꯧꯖꯤꯛ ꯑꯃ ꯐꯝꯃꯤꯌꯦꯕꯀꯣ ꯂꯣꯏꯔꯦ
ꯑꯥ
ꯍꯥ ꯍꯥ ꯍꯥꯏꯗꯅ ꯀꯥꯟꯅꯗꯦ ꯍꯥꯏꯇꯥꯔꯦ ꯁꯨꯝ ꯁꯦꯡꯅ ꯍꯥꯏꯔꯕꯗꯨ ꯁꯑꯣꯡ ꯁꯥꯗꯥꯁꯦ ꯑꯃꯃꯝꯇ ꯁꯨꯝ ꯍꯥꯏꯔꯛꯀꯦꯕ ꯑꯁꯨꯝ ꯑꯦꯛꯁ ꯑꯦꯛꯁꯄ꯭ꯂꯦꯅꯦꯁꯟ ꯃꯆꯥ ꯃꯆꯥ ꯑꯃ ꯁꯨꯝ ꯄꯤꯔꯛꯀꯦꯕꯀꯣ
ꯄꯤꯔꯣ ꯄꯤꯔꯣ
ꯃꯤꯁꯦ ꯌꯥꯝꯅ ꯋꯥꯡꯉꯦ ꯍꯥꯏꯕꯁꯨ ꯌꯥꯗꯦ ꯌꯥꯝ ꯅꯦꯝꯃꯦ ꯍꯥꯏꯕꯁꯨ ꯌꯥꯗꯦ ꯆꯥꯡꯆꯠꯀꯤ ꯃꯤꯅꯦꯕꯀꯣ ꯃꯁꯥꯁꯦ ꯌꯦꯡꯕꯗꯗꯤ ꯑꯄꯥꯕ ꯃꯤꯗꯤ ꯑꯣꯏꯗꯤ ꯑꯣꯏꯔꯔꯣꯏ ꯍꯥꯏꯕꯁꯦ ꯑꯩꯅ ꯊꯥꯖꯩ ꯃꯔꯝꯗꯤ ꯃꯥꯒꯤ ꯈꯣꯡꯗ ꯂꯩꯔꯤꯕ ꯀꯩꯅꯣꯁꯦ ꯑꯄꯥꯕ ꯑꯃꯒꯤ ꯃꯤꯗꯤ ꯅꯠꯇ꯭ꯔꯦꯕ ꯑꯗꯨ ꯍꯣꯏ ꯁꯨꯝ ꯃꯁꯥ ꯑꯇꯩ ꯌꯦꯡꯕꯗꯁꯨ ꯌꯥꯝꯅ ꯄꯤꯛꯄꯗꯤ ꯑꯣꯏꯗ꯭ꯔꯦꯕꯀꯣ ꯅꯨꯃꯤꯠꯁꯦ ꯈꯤꯇꯪ ꯅꯣꯏꯇꯛꯇꯤ ꯇꯧꯋꯦ ꯑꯗꯨꯒ ꯃꯥꯁꯦ ꯖꯤꯝꯗ ꯍꯥꯟꯅ ꯆꯠꯂꯝꯕ ꯃꯤꯅꯦꯕ ꯃꯥꯒꯤ ꯀꯣꯛ ꯒꯤ ꯍꯧꯔꯒ ꯊꯥꯕꯥꯛ ꯃꯈꯥ ꯄꯨꯛ ꯌꯧꯗ꯭ꯔꯤ ꯐꯧꯁꯤꯗꯤ ꯑꯗꯨꯝ ꯏꯁꯇ꯭ꯔꯛꯆꯔꯖꯦ ꯑꯗꯨꯝ ꯌꯥꯏꯌꯦꯕꯀꯣ ꯑꯗꯨꯒꯤ ꯃꯈꯥ ꯇꯥꯔꯛꯄ ꯃꯊꯨꯟꯗꯒꯤꯅ ꯃꯈꯣꯡ ꯐꯥꯎꯖꯤꯗꯤ ꯑ ꯀꯩ ꯍꯥꯏꯅꯤ ꯑꯦꯛꯁꯤꯗꯦꯟ ꯑꯃ ꯊꯣꯛꯎꯔꯒ ꯁꯨꯝ ꯁꯣꯏ ꯉꯝꯗꯅꯒ ꯑꯇꯣꯞꯄꯅ ꯁꯝꯖꯟꯗꯕ ꯌꯥꯗꯦ ꯐꯠꯇꯕ ꯍꯥꯏꯕ ꯑꯃ ꯂꯩꯇ꯭ꯔꯣ ꯑꯗꯨꯒꯨꯝꯕꯅꯦꯕꯀꯣ ꯑꯣꯏꯔꯤꯁꯦ ꯑꯗꯨꯒ ꯃꯥ ꯖꯤꯝ ꯁꯥꯟꯅꯔꯛꯑꯦꯅꯁꯨ ꯍꯥꯏꯌꯦ ꯑꯩ ꯍꯧꯖꯤꯛꯀꯤ ꯃꯤꯁꯦ ꯑꯗꯣ ꯖꯤꯝ ꯁꯥꯟꯅꯕꯒꯤ ꯁꯥꯏꯠ ꯏꯐꯦꯛꯅꯦ ꯑꯩ ꯈꯪꯉꯦ
ꯑꯣ ꯖꯤꯝ ꯁꯥꯟꯅꯕ ꯃꯤꯁꯦ ꯑꯁꯨꯃꯥꯏꯅ ꯇꯧꯕ꯭ꯔꯥ ꯍꯥꯏꯁꯦ
ꯑ ꯑꯩ ꯑꯩꯁꯨ ꯈꯜꯂꯤꯅꯦꯖꯤꯛ ꯑꯩꯅ ꯊꯦꯡꯅꯔꯛꯄꯗꯗꯤꯀꯣ ꯃꯤꯁꯦ ꯃꯁꯥ ꯐꯤꯠ ꯌꯥꯝ ꯑꯣꯏꯕ ꯑꯗꯨꯝ ꯌꯦꯡꯕ ꯀꯥꯟꯅ ꯁꯤ ꯁꯤ ꯃꯤꯁꯤꯗ ꯖꯤꯝ ꯁꯥꯟꯅꯕꯅꯤ ꯍꯥꯏꯕꯁꯦ ꯈꯪꯕ ꯉꯝꯃꯦꯕ ꯑꯗꯨꯒ ꯍꯧꯖꯤꯛꯀꯤ ꯑꯩꯒꯤ ꯃꯥꯗ ꯂꯩꯔꯤꯕ ꯃꯤꯁꯤꯅ ꯖꯤꯝ ꯁꯥꯟꯅꯩꯌꯦꯗꯤ ꯇꯔ ꯇꯥꯕꯒ ꯀꯔ ꯀꯔꯝꯕ
ꯁꯅꯕ ꯍꯥꯏꯕꯁꯤꯗꯤꯀꯣ ꯖꯤꯝ ꯍꯥꯏꯕꯁꯤ ꯅꯪꯅ ꯈꯪꯗꯑꯕꯅꯅꯤꯅ ꯑꯁꯥꯕ ꯀꯟꯇ꯭ꯔꯤꯗꯩ ꯂꯥꯛꯑꯕꯅꯤ ꯅꯪ ꯈꯪꯉꯔꯣꯏꯒꯣ ꯒꯨꯗ ꯑꯦꯟ ꯀꯥꯝꯗ ꯂꯩꯕ ꯑꯩꯅ ꯍꯥꯏꯌꯦꯕꯀꯣ ꯁꯤ ꯁꯨꯃꯥꯏꯅ ꯇꯧꯕꯅꯤ ꯁꯤ ꯖꯤꯝ ꯁꯥꯟꯅꯕ ꯑꯁꯤꯗꯤꯀꯣ ꯃꯁꯥꯁꯦ ꯑꯈꯣꯏꯒꯤꯅꯦ ꯑꯈꯣꯏꯒꯤꯅꯦ ꯀꯩ ꯍꯥꯏꯅꯤ ꯀꯥꯎꯖꯦꯡ ꯃꯥꯜꯂꯝꯕꯗꯣ ꯍꯣꯡꯕ꯭ꯔꯥ
ꯎꯝ
ꯀꯥꯎꯖꯤꯡ ꯃꯥꯜꯂꯝꯕꯒꯨꯝꯕ ꯇꯣꯡꯁꯥꯡ ꯃꯥꯜꯂꯝꯕꯒꯨꯝꯕꯁꯦ ꯁꯤꯗꯒꯤꯅꯦ ꯈꯟꯕ ꯊꯥꯗꯥ ꯂꯥꯎꯔꯒꯗꯣꯏꯅꯦꯅꯦ ꯑꯩꯈꯣꯏꯒꯤ ꯀ ꯍꯥꯏ ꯃꯁꯜꯁꯦ ꯍꯥꯏ ꯍꯥꯞꯀꯠꯂꯛꯈꯤꯗꯣꯏꯅꯤꯇꯪꯇꯪ ꯥꯎꯒ ꯈꯪꯕ꯭ꯔꯥ ꯃꯁꯥꯒ ꯃꯥꯟꯅꯗꯦ ꯍꯥꯏꯗꯣꯛꯑꯒ ꯆꯨꯝꯗꯣꯏꯅꯤꯃꯤ
ꯑꯣ ꯑꯩ ꯑꯗꯨꯗꯤ ꯑꯩꯅ ꯌꯦꯃꯕ ꯑꯇꯣꯞꯄ
ꯑ ꯍꯦꯗ
ꯑꯣ ꯑꯣ ꯑꯣ ꯑꯗꯨꯗꯤ ꯑꯩꯅ ꯆꯟꯅꯧꯗꯅꯕ ꯃꯥꯅꯦ ꯃꯥꯅꯦ ꯁꯣꯏꯕ ꯑꯣꯏꯗꯣꯏꯅꯤ ꯃꯔꯝꯗꯤ ꯑꯩꯅ ꯍꯧꯨꯁꯤꯛ ꯐꯥꯎꯕ ꯖꯤꯝ ꯁꯥꯟꯅꯕ ꯃꯤ ꯊꯅꯔꯛꯄꯗꯅꯦ ꯑꯗꯨꯃꯥꯏꯅ ꯇꯧꯕꯗ ꯊꯦꯡꯅꯔꯛꯇ꯭ꯔꯤꯕ ꯑꯇꯣꯞꯄ ꯖꯤꯝ ꯍꯥꯏꯗꯤ ꯑꯩꯅ ꯁꯨꯡ ꯈꯪꯗꯕ ꯑꯦꯂꯦꯟꯒꯨꯝꯕꯅ ꯁꯥꯟꯅꯕ ꯖꯤꯝꯗꯤ ꯃꯥꯜꯂꯦꯕꯀꯣ ꯑꯗꯨꯕꯨ ꯍ ꯈꯪꯗꯕꯒꯤꯅꯤ ꯍꯥꯏꯔꯁꯤꯀꯣ ꯄꯣꯁꯦ
ꯅꯪ ꯎꯗ꯭ꯔꯤꯔꯤꯕꯩꯅꯤꯀꯣ
ꯎꯝ ꯑꯣ ꯀꯣ ꯍꯣꯏ ꯍꯣꯏ ꯑꯩ ꯎꯔꯀꯥꯟꯗ ꯑꯩ ꯍꯥꯏꯔꯛꯀꯦ ꯑꯩꯅ ꯎꯍꯧꯗꯕꯗꯤ ꯁꯣꯏꯕꯅꯤ ꯑꯗꯣ ꯎꯝ ꯑꯩꯈꯣꯏ ꯌꯦꯦꯝꯕꯨ ꯌꯥꯝꯅ ꯄꯥꯝꯃꯤ ꯖꯕ ꯃꯤꯅꯤꯁꯤꯗ ꯊꯋꯥꯏ ꯀꯆꯔ ꯒ ꯂꯩꯦ ꯖꯣꯔꯔ ꯑꯗꯨ ꯃꯤꯅꯦ ꯀꯣꯏꯗꯤ
ꯖꯤꯡꯒꯤ ꯃꯤꯡꯕꯨ ꯌꯥꯝ ꯍꯟꯊꯅꯩꯌꯦ